ꯑꯔꯦꯟ ꯅꯣꯏ ꯀ꯭ꯂꯤꯌꯥꯔ ꯇꯧꯕꯒꯦ
ꯁꯁꯊꯔꯄꯅꯦ ꯎꯇ꯭ꯔꯣ
ꯎꯝ ꯂꯣꯏ ꯀꯂꯤꯌꯥꯂꯤꯌꯥꯔ ꯍꯦꯛ ꯇꯧꯈ꯭ꯔꯕ
ꯑ
ꯎꯝ
ꯏꯔ ꯃꯤ ꯊꯅꯤ
ꯎꯝ ꯅꯣꯏ ꯕꯖꯥꯔ ꯍꯥꯏꯕꯗ ꯑꯗꯨꯗꯨꯗ ꯄꯣꯠ ꯌꯥꯝ ꯇꯥꯡꯉꯦ ꯆꯤꯡꯒꯤ ꯄꯣꯠꯁꯨ ꯇꯝꯒꯤꯁꯨ ꯇꯥꯡꯉꯦ ꯑꯗꯨ ꯑꯣꯏꯔꯁꯨ ꯎꯄꯥꯏ ꯂꯩꯇꯕꯅ ꯑꯗꯨꯝ ꯆꯥꯟꯅꯔꯒꯗꯤ ꯂꯩꯕ ꯃꯥꯜꯂꯦ ꯑꯦꯟꯁꯥꯡ ꯅꯥꯄꯤꯒꯨꯝꯕꯁꯨ ꯀꯣ
ꯑꯣꯖ
ꯂꯣꯏꯅ ꯕꯖꯥꯔ ꯕꯖꯥꯔ ꯍꯥꯏ ꯍ ꯎꯝ ꯌꯦꯅꯣ ꯇ ꯑꯣꯕꯗꯣ
ꯑꯆꯥ ꯑꯆꯥ
ꯍꯣꯏ ꯄꯣꯠ ꯌꯥꯝ ꯊꯥꯡꯃꯤꯅ ꯑꯗꯨꯗ
ꯇꯥ ꯃꯅꯦ ꯑꯩꯈꯣꯏꯗꯤ ꯀꯩꯅꯣ ꯄꯩꯁꯥ ꯄꯥꯏꯕ ꯉꯥꯛꯇꯅꯤꯅꯀꯣ
ꯎꯝ
ꯇꯥꯡꯅꯁꯨ ꯎꯄꯥꯏ ꯂꯩꯇꯥꯕꯥꯅꯤꯅ ꯑꯗꯨꯝ ꯆꯔꯦ ꯂꯧꯔꯦ ꯎꯄꯥꯢ ꯂꯩꯇꯦ
ꯑꯟ ꯗꯨꯀꯥꯟ ꯐꯝꯕ ꯃꯤꯁꯤꯡꯒꯤꯗꯤ ꯌꯥꯝ ꯊꯥꯕꯅꯦ ꯑꯗꯣ ꯀꯦꯐꯦ ꯑꯃ ꯍꯥꯡꯉꯁꯤꯔꯥ ꯑꯩꯈꯣꯏꯁꯨ
ꯍꯥꯡꯂꯥꯁꯤꯅꯦ ꯀꯦꯐꯦꯒꯨꯝꯕꯥꯗꯤ ꯍꯥꯡꯕ ꯌꯥꯌꯦ
ꯑꯗꯨꯋꯥꯏꯗ ꯑꯩꯁꯨ ꯂꯝ ꯈꯔ ꯂꯧꯔꯒ ꯀꯣꯔ ꯌꯨꯝ ꯁꯥꯔꯒ ꯔꯦꯟ ꯊꯥꯅꯤꯡꯅꯤ
ꯑꯗꯨꯃꯥꯏꯅ ꯇꯧꯁꯤꯔ ꯈꯟꯕꯅꯦ ꯋꯥꯈꯟꯗꯥꯗꯤꯀꯣ ꯌꯥꯝ ꯂꯩꯌꯦ ꯄꯩꯁꯥ ꯂꯩꯗꯕꯒꯤ ꯈꯛꯇꯅꯤꯗꯥ
ꯄꯩꯁꯥ ꯂꯩꯇꯕꯩꯅꯦ ꯑꯩꯁꯨ ꯁꯤꯗꯐꯥꯎ ꯀꯩꯅꯣ
ꯃꯨꯁꯨꯛ ꯁꯤꯗꯤ ꯈꯔ ꯊꯥꯖꯕ ꯋꯥꯠꯂꯦꯗ
ꯈꯟꯕꯅꯦ ꯑꯩꯁ
ꯏꯗꯨꯗꯤ ꯀꯩ ꯇꯧꯗꯕꯥ ꯊꯥꯖꯕ ꯋꯥꯠꯂꯦ ꯁꯤꯗꯗꯤ ꯑꯩꯈꯣꯏ ꯆꯠꯈ꯭ꯔ ꯃꯇꯨꯡ ꯀꯔꯤ ꯇꯧꯗꯕꯥ ꯌꯗꯦ
ꯇꯠꯇꯧꯕꯤꯗ ꯑꯗꯨꯃ ꯂꯏꯒꯗꯕꯅꯦ ꯃꯦ
ꯎꯝ ꯑꯩꯈꯣꯏꯒꯤ ꯂꯝ ꯂꯩ ꯍꯥꯏꯕ ꯃꯐꯝꯗꯣ ꯑꯗꯨꯗ ꯑ ꯀꯩꯅꯣ ꯍꯤꯡꯒꯣꯜ ꯁꯦꯝꯃꯒ ꯏꯟꯁꯥꯡ ꯅꯥꯄꯤ ꯊꯥꯔꯒ ꯀꯩꯅꯣ ꯇꯧꯔꯁꯨ ꯌꯥꯅꯤꯀꯣ
ꯏꯁꯤꯡ ꯏꯁꯤꯡ ꯈꯔ ꯅꯨꯡꯉꯥꯏꯇꯕ ꯃꯥꯂꯦꯗꯥꯑꯥ
ꯑꯣ ꯌꯦꯟꯒꯨꯝꯕ ꯂꯣꯏ ꯂꯣꯏꯔꯒ ꯀꯣ
ꯑꯁꯤ ꯑꯩꯈꯣꯏꯒꯤ ꯑꯩꯈꯣꯏ ꯑꯩꯈꯣꯏ ꯑꯩꯈꯣꯏ ꯑꯩꯈꯣꯏꯔꯣꯝꯗꯒꯤ ꯑꯃ ꯀꯩꯅꯣ
ꯎꯝ
ꯐꯥꯝꯗ ꯀꯩꯅꯣ ꯌꯦꯟ ꯈꯔꯥ ꯂꯩꯕꯗꯣ
ꯎꯝ
ꯈꯪꯕ꯭ꯔꯥ
ꯍꯦꯛ ꯎꯕꯒꯨꯝꯗꯤ ꯇꯧꯋꯦ ꯑꯗꯣ ꯑꯣꯛꯔꯣ ꯌꯦꯟ꯭ꯔꯣ ꯈꯪꯗꯦ ꯌꯦꯟ ꯂꯣꯏꯔꯒꯥ ꯃꯨꯛꯕꯥꯡ ꯇꯧꯔꯒ ꯂꯩꯅꯤꯡꯉꯦꯗ
ꯑꯗꯣ ꯊꯕꯛ ꯁꯨꯅꯤꯡꯗ꯭ꯔꯗꯤꯀꯣ ꯌꯨꯇꯨꯕꯔꯒꯨꯝꯕ ꯇꯧꯑꯣ ꯃꯨꯛꯕꯥꯡ ꯇꯧꯔꯒꯀꯣ ꯑꯁ ꯀꯩ ꯀꯩꯅꯣ ꯅꯪꯅ ꯀꯩꯅꯣ ꯌꯥꯝ ꯐꯥꯎꯅꯤꯡꯉꯥꯗꯤꯀꯣ ꯊꯤꯒꯨꯝꯕ ꯆꯥꯕ ꯀꯣ ꯚꯤꯗꯤꯑꯣꯗꯣ ꯊꯤꯒꯨꯝꯕ ꯆꯥꯕ ꯑꯗꯨ ꯇꯧꯔꯗꯤꯀꯣ ꯑꯁ ꯁꯞꯁꯀ꯭ꯔꯥꯏꯕꯔꯁꯦ
ꯅꯪ ꯆꯥꯔꯣ ꯑꯗꯨꯗꯤ ꯅꯪꯁꯨ ꯊꯕꯛꯇꯤ ꯇꯧꯗꯕꯤꯗ ꯄꯩꯁꯥꯗꯤ ꯄꯥꯝꯕꯗꯣ ꯅꯪ ꯇꯧꯔꯣꯅꯦ ꯑꯗꯣ
ꯑꯩꯅ ꯊꯕꯛ ꯁꯨꯅꯤꯡꯉꯤꯗ ꯃꯤ ꯃꯥꯡꯗ ꯁꯛ ꯑꯣꯅꯉꯥꯏ ꯇꯜꯂꯦꯕ
ꯑꯗꯨꯒꯤꯅꯦ ꯃꯨꯛꯕꯥꯥꯡ ꯇꯧꯗꯣꯔꯤꯁꯦ ꯃꯤꯃꯥꯡꯗ ꯁꯛ ꯎꯠꯂꯁꯨ ꯀꯥꯏ ꯗꯥꯕ ꯑꯣꯏꯔꯗꯤ ꯅꯍꯥꯟꯅ ꯇꯧꯔꯅꯤꯗ ꯆꯥꯛꯁꯨ ꯆꯥꯕ ꯐꯪꯕ ꯄꯩꯁꯥꯁꯨ ꯐꯪꯕ ꯑꯗꯣ
ꯑꯗꯣ ꯀꯦꯝꯃꯔꯥ ꯒꯣꯄ꯭ꯔꯣ ꯍꯥꯏꯕ꯭ꯔꯥ ꯈꯔ ꯈꯔ ꯇꯥꯡꯕ ꯂꯩꯔꯣ
ꯑꯇꯥꯡꯕ ꯅꯠꯇ꯭ꯔꯁꯨ ꯌꯥꯏꯗ ꯑꯗꯨꯝ ꯚꯤꯗꯤꯑꯣ ꯅꯝꯕ ꯌꯥꯔꯒꯗꯤ ꯎ
ꯚꯗꯤꯑꯣ ꯀꯩꯀꯩ ꯁꯦꯝꯅꯉꯥꯏ ꯑꯗꯁ ꯍꯩꯇ꯭ꯔꯗꯤ ꯌꯥꯗꯦꯅꯦ ꯑꯁꯤꯁꯨꯨꯝ
ꯑꯁ ꯈꯔ ꯀꯩꯅꯣ ꯇꯧꯕ ꯀꯥꯟꯗꯤ ꯚꯤꯗꯤꯑꯣꯁꯨ ꯌꯥꯝ ꯏꯗꯤꯠ ꯇꯧꯔꯝꯕꯅꯦ ꯍꯧꯖꯤꯛꯀꯥꯟꯗꯤꯣ ꯅ ꯑꯗꯨꯒꯨꯝꯕꯁꯨ ꯑꯦꯝꯇ ꯇꯧꯅꯤꯡꯉꯦꯅꯦ
ꯚꯤꯗꯤꯑꯣ ꯏꯗꯤꯠꯀꯨꯝꯕꯗꯤ ꯑꯩꯁ ꯀꯥꯟꯅꯕꯤꯗ
ꯎꯝ
ꯑꯩꯈꯣꯏꯗꯤ ꯕꯤꯗꯤꯑꯣ ꯏꯇꯠ ꯀꯥꯔꯤ ꯀꯥꯔꯤ ꯑꯁ ꯇꯧꯕꯁꯨ ꯍꯩꯇꯦ ꯇꯧꯁꯨ ꯇꯧꯅꯤꯡꯗꯦ
ꯇꯧꯔꯝꯕꯅꯦ ꯑꯗꯨꯒꯨꯝꯕꯗꯣ
ꯁꯤꯤꯀꯔꯒ ꯍꯥꯠꯇꯅꯒꯣ ꯑꯁ ꯀꯥꯏ ꯀꯥꯏꯩꯅꯣꯁ ꯍꯣꯏꯗꯦ ꯍꯩꯗꯗꯦ
ꯎꯝ ꯍꯧꯖꯤꯛꯀꯥꯟꯗꯤ ꯑꯗꯨ ꯃꯗꯨ ꯍꯥꯏꯩꯇ꯭ꯔꯦ
ꯏꯃꯥꯟꯅꯕꯁꯤꯡꯁꯤꯗꯤ ꯅꯨꯡꯉꯥꯏꯅ ꯂꯩꯔꯅꯤ ꯃꯣꯏꯗꯤ
ꯎꯝ
ꯁꯣ ꯑꯣꯐ ꯇꯧꯗꯨꯅꯅꯕꯣ ꯑꯁ ꯀꯩ ꯀꯅꯣ ꯑꯁ ꯑꯝ ꯃꯣꯏꯗꯤ ꯊꯥ ꯑꯃꯒꯤ ꯂꯤꯁꯤꯡ ꯑꯃ ꯂꯤꯁꯤꯡ ꯇꯔꯥꯅꯤ ꯑꯦꯛꯁꯄꯔꯤꯌꯦꯟꯁꯅꯤ
ꯎꯝ ꯀꯃ ꯍ ꯄꯩꯁꯥ
ꯅꯨꯡꯉꯥꯏꯗꯤ ꯅꯨꯡꯉꯥꯏꯀꯣ ꯃꯣꯏ ꯃꯣꯏꯒ ꯆꯠꯃꯤꯟꯅꯕꯁꯦ ꯑꯁ
ꯎꯝ
ꯏꯇꯥꯎ ꯑꯩ ꯇꯧꯒꯦꯁꯦ ꯑꯩ ꯇꯧꯒꯦꯁꯦ ꯀꯥꯗꯅ ꯑꯁ
ꯃꯣꯏ ꯑꯗꯨꯃꯥꯏꯅ ꯇꯧꯔꯅ ꯊꯕꯛꯁꯨ ꯑꯗꯨꯗꯤ ꯅꯨꯡꯉꯥꯏꯔꯗꯤ
ꯊꯕꯛ ꯃꯣꯏꯒꯨꯝꯅ ꯇꯧꯒꯗꯕꯁꯦ ꯆꯍꯤ ꯑꯅꯤ ꯆꯪꯒꯅꯤ ꯚꯥꯏ
ꯊꯀꯦ ꯊꯀꯦ
ꯑ ꯎꯝ
ꯅꯨꯡꯉꯥꯏꯁꯦ ꯍꯥꯏꯔꯗꯤ ꯍꯥꯟꯅꯗꯤ ꯋꯥꯕ ꯇꯥꯕꯀꯣ ꯑꯩꯈꯣꯏꯁꯦ ꯑ ꯎ
ꯍꯥꯟꯅ ꯅꯨꯡꯉꯥꯏꯅꯤꯡꯕꯒꯤꯅꯤꯅꯦ ꯑꯩꯈꯣꯏꯁꯦ ꯍꯥꯟꯅ ꯅꯨꯡꯉꯥꯏꯔꯒ ꯀ꯭ꯂꯥꯁꯇ ꯑꯗꯨꯝ ꯑꯋꯥꯕ
ꯑꯗꯨꯕꯨ ꯑꯩꯗꯤ ꯄꯥꯝꯗꯦꯗ ꯑꯗꯨꯒꯨꯝ ꯊꯟꯕꯛꯇꯣ ꯇꯧꯅꯤ ꯑꯩꯒꯤ ꯇꯥꯏꯞ ꯅꯠꯇꯦ ꯄꯩꯁꯥ ꯆꯪꯉꯁꯨ ꯑꯩꯅ ꯍꯥꯏꯒꯗꯕ ꯍꯣꯏ ꯇꯝꯃꯗꯤ ꯍꯩꯒꯅꯤ ꯑꯗꯨꯕꯨ ꯑꯩꯅ ꯍꯥꯏꯅꯗꯦꯕ ꯑꯗꯣ
ꯏꯁꯥ ꯈ꯭ꯋꯥꯏꯗꯒꯤ ꯂꯥꯛꯄꯁꯦ ꯑꯗꯨꯒꯨꯝꯕ ꯊꯕꯛꯅꯤꯗꯤ
ꯁꯕꯤ ꯑꯣꯏ ꯇꯂꯦ ꯑꯗꯨ ꯍꯒꯁꯨ ꯃ ꯐ
ꯍꯣꯟꯅ ꯈꯔ ꯂꯥꯞꯅ ꯊꯝꯕ꯭ꯔꯣ ꯅꯪ
ꯑꯣ ꯍꯧꯖꯤꯛ ꯄꯨꯡ ꯌꯦꯡꯕꯒꯤꯅꯤꯗ ꯃꯇꯝꯁꯨ ꯑꯥ ꯌꯧꯔꯦꯅꯦ
ꯆꯗꯤ ꯔꯣꯈꯔꯒꯀ ꯍꯥꯏ
ꯍꯣꯏ ꯍꯣꯏ ꯄꯨꯡ ꯑꯅꯤ ꯇꯥꯗꯧꯔꯦ ꯅꯣꯏꯗꯤ ꯈꯔ ꯑꯩ ꯍꯦꯟꯅ ꯉꯟꯅ ꯍꯧꯒꯠꯀꯅꯤ ꯇꯨꯝꯕ ꯃꯇꯝ ꯂꯩꯔ ꯂꯩꯅꯤ
ꯆꯞ ꯃꯥꯟꯅꯔꯅꯤꯗ ꯅꯪ ꯍꯧꯒꯠꯄꯒ ꯑꯩꯈꯣꯏ ꯍꯧꯒꯠꯄ
ꯑꯩꯅꯦ ꯄꯨꯡ ꯇꯔꯥꯗꯅꯤꯅꯦ ꯑꯩꯗꯤ ꯄꯨꯡꯨꯡ ꯇꯔꯥ ꯑꯗ ꯍꯧꯒ ꯀꯃꯤ ꯍꯥꯏ
ꯅꯪꯗꯤ ꯇꯣꯝ꯭ꯔ
ꯍꯣꯏ ꯑꯦꯝ ꯔꯁ ꯁꯤ ꯌꯥꯕꯅꯦ ꯌꯥꯕꯗꯤ ꯑꯗꯣ
ꯊꯕꯛ ꯃꯐꯝꯗ ꯇꯨꯝ ꯂꯣꯏꯔꯦ
ꯑꯗꯣ ꯍꯧꯖꯤꯛ ꯅꯪ ꯇꯨꯝꯈ꯭ꯔꯗꯤ ꯑꯩꯗꯤ ꯀꯔꯤ ꯇꯧꯔ ꯂꯩꯒꯅꯤ ꯐꯣꯟ ꯌꯦꯡꯅꯤꯡꯉꯥꯏꯁꯨ ꯑꯦꯝꯕꯤꯗꯣ ꯌꯥꯝꯃꯗꯤ ꯐꯕ ꯀꯅꯥꯗꯦ
ꯑꯗꯨꯗꯣ ꯋꯥꯏ ꯐꯥꯏ ꯂꯧꯔꯣꯏ ꯌꯦꯡꯉꯣ ꯋꯥꯏ ꯐꯥꯏ ꯍꯥꯡꯉꯣ ꯄꯥꯁꯄꯣꯠ ꯇ ꯀꯩ ꯀꯩ ꯅ ꯄꯗ ꯅꯝ ꯆꯜꯂꯣ ꯑꯩꯈꯣꯏꯁꯨ ꯁꯨꯝ ꯇꯧꯕꯅꯤ ꯐꯂꯥꯏꯇꯔꯦ ꯇꯤꯛꯣ
ꯑꯣ ꯄꯦꯁ ꯀꯌꯥ ꯂꯧꯒꯦ ꯉꯁꯤꯗꯤ ꯉꯁꯦ ꯀꯔꯤ ꯅꯨꯃꯤꯠ ꯑꯣꯏꯕ꯭ꯔꯥ ꯁꯥꯔꯁꯦ ꯍꯌꯦꯡ ꯀꯥꯏꯗꯩ ꯑꯣꯏꯔꯣꯏꯅꯦ ꯄꯦꯁ ꯀꯩꯌꯥꯂ ꯍꯧꯕ꯭ꯔꯥ
ꯁꯤꯁꯤꯡꯁꯦ ꯑꯁ ꯌꯥꯝꯅ ꯊꯥꯏ ꯀꯨꯟꯃꯔꯤ
ꯎꯝ
ꯀꯠꯇ ꯑꯣꯏꯔꯥꯎꯅꯤ
ꯑꯩꯒꯤ ꯏꯕꯨꯡ ꯑꯃꯗꯨꯗꯤ ꯀꯝꯗꯧꯔꯦ ꯃꯥꯗꯤ ꯀꯔꯤ ꯆꯦꯛꯀꯤꯡꯗ ꯂꯩꯕ꯭ꯔꯣ ꯁꯇꯦꯃꯦꯟꯗ ꯂꯩꯕ꯭ꯔꯣ
ꯍꯥꯏ ꯑꯣ ꯃꯥ ꯃꯌꯨꯝ ꯆꯠꯇ꯭ꯔꯦ ꯉꯁꯤ ꯃꯥꯅ ꯄꯔꯁꯦꯁ ꯄꯁꯦꯁ ꯇꯧꯔꯒ ꯁꯤꯔꯥꯟ ꯇꯨꯔꯅꯠꯇ ꯇꯧꯔꯤ ꯃꯥꯜꯂꯤꯦ ꯑꯣ ꯑꯣꯅꯧꯧꯕ ꯄꯥꯏꯔꯒꯀꯣ
ꯑꯩ ꯂꯩꯔꯤꯉ ꯑꯩꯗꯒꯤ ꯐꯣꯟ ꯑꯅꯧꯕꯗꯤ ꯄꯥꯏꯔꯦꯅꯦ
ꯍꯥꯏꯕ꯭ꯔꯅꯦ ꯅꯪ ꯅ
ꯍꯣꯏ ꯑꯩ ꯂꯩꯔꯤꯉꯩꯗꯒꯤ ꯄꯥꯏꯔꯦ ꯑꯩꯅ ꯍꯣꯠ ꯏꯁꯄꯣꯠ ꯑꯗꯨꯝ ꯅꯤꯕꯅꯤ ꯎꯝ ꯃꯤ ꯍꯥꯏꯕꯁꯦ ꯃꯤ ꯈꯔꯒꯤ ꯆꯥꯟꯅꯗ꯭ꯔꯁꯨ ꯑꯃꯒꯤ ꯆꯥꯟꯅꯕꯀꯣ ꯑꯗꯨꯃꯥꯏ ꯂꯩꯕꯅꯤꯅ ꯀꯣ
ꯍ ꯂꯩ
ꯑꯩꯒꯤꯗꯤ ꯑꯗꯨꯝ ꯌꯥꯕꯕꯨꯗꯤ ꯌꯥꯏ ꯃꯥꯅꯁꯨ ꯅꯨꯡꯁꯤꯕꯤꯕꯅꯤꯅ ꯅꯨꯡꯁꯤꯕꯗꯤ ꯐꯥꯎꯋꯦꯗ ꯅꯍꯥꯟꯗꯨꯁꯨ ꯁꯤꯗ ꯂꯩꯕꯗ ꯀꯣꯜ ꯇꯧꯔꯛꯄꯅꯦ ꯃꯥꯅ ꯁꯟꯗꯦꯗꯀꯣ ꯁꯤꯗ ꯆꯠꯈꯤꯕ ꯃꯇꯝꯗ ꯚꯤꯗꯤꯑꯣ ꯀꯣꯜ ꯇꯧꯔꯒ ꯅꯍꯥꯟ ꯑꯗꯨꯗꯤ ꯃꯣꯏꯒꯤ ꯅꯨꯄꯤꯗꯨꯁꯨ ꯂꯩꯕꯅꯤꯅ ꯉꯥꯡꯉꯒꯣ ꯀꯔꯤ ꯍꯥꯏꯕꯅꯣ ꯍꯥꯏꯅꯨꯝ ꯉꯪꯅꯕꯅꯤ
ꯑ
ꯑꯇꯣ ꯈꯪꯗ꯭ꯔꯁꯨ ꯑꯗꯨꯝ ꯂꯥꯏ ꯄꯤꯕꯅꯦ ꯃꯥꯁꯨ
ꯍꯧꯖꯤꯛ ꯐꯥꯎ ꯅꯝꯕꯔꯗꯤ ꯂꯩꯗꯤ ꯂꯩꯕ꯭ꯔꯣ
ꯑꯍꯣꯏ ꯑꯩꯅ ꯅꯣꯏꯒꯤ ꯃꯤꯁꯤꯡꯒꯤꯗꯣ ꯃꯥꯒꯤ ꯈꯛꯇ ꯊꯝꯃꯦ ꯥꯏꯈ ꯃ ꯃꯦꯗꯥꯝꯒꯤ ꯃꯌꯥꯝꯕꯒꯤ ꯑꯩꯈꯣꯏ ꯃꯦꯗꯥꯝꯒꯤ ꯂꯩꯕꯅꯦꯕ ꯑꯗꯨ ꯂꯣꯏ ꯑꯩ ꯗꯤꯂꯦꯠ ꯇꯧꯈ꯭ꯔꯦ ꯑꯗꯨꯒ ꯑꯗꯨ ꯑꯩꯒꯤ ꯏꯕꯨꯡꯒꯤ ꯈꯛꯇꯨꯡꯗꯤ ꯊꯝꯂꯁꯦ
ꯌꯥꯏ ꯌꯥꯏ
ꯑꯗꯨꯒ ꯍꯕꯒꯤꯁꯨ ꯂꯩ ꯑꯅꯕꯥ ꯑꯗꯨꯁꯨ ꯐꯥꯔꯃꯥꯁꯤꯗ ꯑꯣꯏꯌꯦꯦ ꯍꯥꯏꯌꯦ
ꯎꯝ ꯑꯩ ꯉꯁꯥꯏ ꯉꯁꯥꯏꯅ ꯑꯣ ꯉꯁꯥꯏ ꯑꯩꯉꯣꯟꯗ ꯐꯣꯟ ꯇꯧꯔꯛꯄꯅꯦ ꯃꯥ ꯚꯦꯗꯤꯑꯣ ꯀꯣꯜ ꯇꯧꯔꯛꯄꯅꯦ
ꯑꯔ ꯗꯤꯁ ꯑꯜꯔ ꯀ ꯂꯩ ꯅꯍꯥꯟꯗꯤ ꯏꯁꯀ ꯄꯥꯁ ꯗ ꯎꯕ ꯁꯤꯅꯔꯤ ꯀꯌꯥꯅ ꯑꯍ ꯑ
ꯍꯣꯏꯅꯦꯗꯤ ꯑꯗꯨꯝ ꯐꯥꯎꯗꯤ ꯐꯥꯎꯅ ꯍꯥꯏꯗ ꯑꯩꯈꯣꯏ